ꯍ ꯆꯔꯄꯕꯨ ꯆꯥꯅꯤ ꯆꯔꯄꯕꯨ
ꯆꯥꯛ ꯆꯥꯊꯣꯛꯑꯦ ꯅꯪꯗꯤ ꯆꯥꯔꯕ ꯑꯃ
ꯁꯤꯁꯦ ꯆꯥꯔꯦ
ꯀꯩ ꯌꯦꯟꯁꯥꯡ ꯆꯥꯈ꯭ꯔꯦ
ꯀꯥꯡꯁꯣꯏ ꯑꯃꯒ ꯃꯣꯔꯣꯛ ꯃꯅꯤꯄ ꯑꯃꯒ ꯆꯥꯔꯦꯁꯦ ꯉꯁꯤꯗꯤ
ꯑ ꯇꯥꯎꯟ ꯑꯩꯈꯣꯏꯅ ꯍꯧꯖꯤꯛꯀꯥꯟ ꯊꯥꯎ ꯇꯨꯔꯁꯨ ꯆꯥꯏ
ꯑꯩꯈꯣꯏꯁꯨ ꯀꯥꯡꯁꯣꯏꯗ ꯆꯥꯔꯦ
ꯀꯥꯡ ꯁꯣꯏꯅ ꯍꯥꯎꯔꯦ
ꯄꯥꯁꯍꯦ ꯑꯗꯨꯒꯀꯥ ꯍ
ꯑꯩꯔꯣ ꯑꯗꯨꯝ ꯄꯠꯂꯤ ꯥꯏꯗꯨꯅꯤ ꯇꯨꯝꯃ ꯀꯥꯟꯗ ꯑꯃ ꯈꯔ ꯀꯟꯈꯠꯆꯔꯅꯤ ꯆꯦ ꯀꯩꯅꯥꯒꯤ ꯑꯃꯉꯥꯡ ꯕꯤ ꯔꯦꯃꯥ ꯃꯦꯁꯦꯁ ꯊꯥꯔꯛ ꯂꯩꯔꯝꯃꯤ
ꯎꯝ
ꯁꯣꯃꯂꯥ ꯅꯪ ꯊꯕꯛ ꯂꯣꯏꯔꯕꯔꯣ ꯃꯥꯒꯤꯗꯨ ꯅꯦꯋꯥꯛ ꯈꯔ ꯀꯥꯔꯦ ꯇꯧꯔꯒ ꯂꯩꯔꯝꯃꯦ ꯑꯗ ꯑꯩꯅ ꯂꯣꯏꯔꯦ ꯑꯩ ꯍꯥꯟꯅ ꯀꯥꯔꯛꯑꯦ ꯑꯩꯒꯤ ꯑꯅꯤ ꯋꯥꯠꯂꯤꯕꯅꯦ ꯄꯦꯌꯥꯥꯗ ꯑꯗꯨꯁꯨ ꯉꯥꯡꯒꯦ ꯇꯧꯕꯅꯦ ꯑꯗꯣ ꯅꯪꯒꯤ ꯑꯃ ꯍꯥꯟꯅ ꯇꯧꯔꯛꯑꯣ ꯃꯥꯒꯤ ꯑꯃ ꯉꯥꯡꯊꯣꯛꯈ꯭ꯔꯦ
ꯁꯅꯕ ꯁꯤ ꯅꯨꯃꯤꯅ ꯑꯃꯨ ꯍ ꯌꯦꯅ ꯇꯧꯕ ꯍꯥꯏꯗ ꯈꯔ
ꯅꯥꯎꯆꯥꯒꯤ ꯑꯃꯝꯇꯪ ꯉꯥꯡꯈꯤꯒꯦ ꯑꯩꯒꯤꯗꯣ ꯍꯣꯏ ꯍꯣꯏ ꯃꯥꯗꯣ ꯐꯁꯄꯥꯗ꯭ꯔ ꯀꯅꯥ ꯑꯗꯨꯔ ꯑꯝꯇ ꯍꯪꯈꯤꯒꯦ
ꯎꯝ ꯌꯦꯗ ꯁꯦ ꯑꯗꯨꯒ ꯍꯌꯦꯡ ꯅꯃꯨꯛ ꯑꯩꯒꯤ ꯑꯉꯥꯡꯒꯦ ꯌꯔꯦ ꯍꯌꯦ
ꯌꯥꯔ ꯌꯥꯔ ꯑꯥ ꯑꯗ ꯆꯦ ꯔꯦꯅꯨꯕ ꯎꯝ ꯆꯦ ꯔꯦꯅꯨꯒ ꯅꯪꯒ ꯑꯃꯨꯛ ꯑꯃ ꯑꯅꯤ ꯑꯃꯃꯨꯛ ꯉꯥꯡ ꯌꯥꯏꯗꯅꯀꯣ ꯇꯨꯝꯗ꯭ꯔꯤꯉꯩꯗ
ꯑ ꯑꯗꯨꯃꯥꯏꯅ ꯇꯧ ꯇꯧꯕ ꯏꯆꯦꯒꯤ ꯂꯣꯏꯁꯤꯜꯂꯕ ꯐꯔꯦ
ꯎꯝ
ꯑꯗꯨ
ꯑꯩ ꯋꯥ ꯅꯅꯧ ꯁꯤꯗ ꯋꯥꯠꯂꯤꯁꯦ ꯑꯅꯤꯇ ꯉꯥꯏꯔꯤꯌꯦ ꯅꯪꯒ ꯔꯕꯤꯅꯥ ꯈꯇꯪ ꯑꯇꯩ ꯉꯡꯗꯔꯤ ꯑꯗꯨ ꯅꯣꯏꯆꯦꯒꯤ ꯑꯃ ꯉꯥꯡꯈ꯭ꯔꯦ ꯑꯩꯅ ꯉꯥꯡꯈꯤꯕ ꯃꯣꯏꯅ ꯇꯧꯔꯛꯄ ꯔꯤꯁꯤꯕꯔ ꯑꯣꯏꯕ ꯁꯤ ꯀꯦꯔꯤꯅꯥꯒꯤ ꯔꯤꯁꯤꯚꯔ ꯑꯃꯒ ꯑꯣꯏꯈ꯭ꯔꯦ ꯑꯇꯩ ꯑꯝꯇ ꯑꯣꯏꯗ꯭ꯦ ꯑꯩꯅ ꯗꯔꯀꯥꯔ ꯑꯣꯏꯁꯦ ꯅꯪꯒꯤ ꯂꯣꯏꯁꯤꯜꯂꯒ ꯅꯣꯏ ꯆꯦꯅꯦ ꯔꯦꯅꯨ ꯀꯦꯔꯤꯅꯥ
ꯎꯝ ꯅꯨꯡꯁꯥꯁꯦ ꯁꯥꯅꯅꯦ ꯑꯗꯨꯏꯁꯨ ꯑꯣꯝ ꯆꯥꯛꯅꯩꯁꯦ
ꯆꯥꯅ ꯅꯣꯡꯁꯦ ꯆꯨꯈꯤꯗꯣꯔꯤꯌꯦ ꯈꯔ
ꯎꯝ
ꯎꯝ ꯄꯣꯊꯥ ꯄꯣꯊꯥ ꯈꯔ ꯆꯨꯖꯈꯤꯗꯣꯔꯤ꫰ꯃꯥꯥ
ꯎꯝ
ꯇꯨꯃꯤꯠ ꯀꯥꯡꯥꯡ ꯃꯌꯥꯝ ꯌꯥꯝꯖꯤꯅ ꯊꯣꯡꯅꯥꯎ ꯍꯥꯡꯣꯛꯦ ꯄꯥꯏꯁꯤꯂꯤ ꯂꯣꯟꯁꯤꯜꯂꯦ ꯁꯥꯏꯅ ꯃꯩꯁꯤ ꯅꯥꯀꯜ ꯑꯃ ꯃꯨꯊꯠꯈꯤ ꯅꯣꯏꯆꯦ ꯌꯨꯝꯒꯤ ꯃꯤ ꯑꯣꯏ ꯁꯥꯟꯅꯩ ꯆꯥꯠꯂꯥ
ꯀꯜꯨꯕꯤ ꯆ
ꯆꯦꯕꯨꯅꯦ ꯌꯨꯝꯒꯤ ꯃꯤ ꯋꯥꯔꯤ ꯁꯥꯟꯅꯩ ꯆꯥꯠ ꯂꯥꯡ ꯋꯥꯔꯤꯩ
ꯍꯣꯏꯁ ꯃꯥ ꯍꯥꯏꯖꯤ ꯏꯆꯝ ꯆꯝꯅ
ꯑꯣ ꯑꯣ ꯅꯣꯔꯃꯦꯜ ꯀꯩꯅꯣꯀꯣꯜꯗ
ꯑꯥꯗꯦꯦ
ꯎꯝ
ꯕꯖꯦꯁꯣꯔꯤ ꯀꯟꯅ ꯈꯟꯅꯔꯦ ꯃꯥꯏ ꯅꯨꯄꯥ ꯍꯟꯖꯤꯟ ꯍꯟꯖꯤꯟ ꯉꯥꯡꯉꯤ ꯑꯩꯅ ꯉꯥꯡꯕ ꯇꯥꯗꯦ ꯑꯗꯨ ꯇꯧꯈ꯭ꯔꯦ ꯍꯧꯖꯤꯛ ꯁꯤꯁꯇꯔ ꯕꯔꯗꯦ ꯍꯣꯏ ꯉꯁꯤꯗꯤ ꯁꯨꯇꯤꯒ ꯊꯥꯗꯣꯛꯑꯦ
ꯑꯣ
ꯍꯥꯏꯗꯤ ꯃꯣꯏ ꯁ꯭ꯀꯨꯜꯒꯤ ꯁꯨꯇꯤ ꯊꯥꯕꯩ ꯅꯤꯡꯉꯨꯔꯦ ꯑꯗꯨꯗꯕꯗꯤ ꯑꯩꯅ ꯆꯠ
ꯁꯝ ꯐꯒꯤꯗ
ꯎꯝ ꯁ ꯍꯣꯂꯤꯗꯦ ꯑꯣꯏꯈ꯭ꯔꯦ
ꯆꯖꯒꯥꯥꯒ ꯇꯨꯝꯖ ꯃꯁꯦ
ꯂꯣꯏꯊꯣꯛꯄꯅꯤꯕꯨ ꯈꯔ ꯄ꯭ꯔꯥꯏꯚꯦꯠ ꯁ꯭ꯀꯨꯜꯗꯒ ꯑꯣꯖꯥꯒ ꯑꯣꯏꯒꯄꯣꯠꯇꯦ ꯑꯩꯈꯣꯏꯒꯤ ꯗꯤꯁ
ꯏꯆꯦ ꯃꯨꯁꯃꯥꯏ ꯍꯥꯏꯩ ꯑꯩꯈꯣꯏꯒꯤ ꯍꯧꯖꯤꯛ ꯆꯧꯃꯤꯟꯅꯕ ꯏꯆꯦ ꯑꯃ ꯌꯥꯎꯋꯦꯕꯀꯣ ꯃꯥꯗꯣ ꯑꯣꯏꯕ ꯄ꯭ꯔꯥꯏꯚꯦꯠ ꯀꯌꯥ ꯅꯣꯡꯃꯗ ꯀ꯭ꯂꯥꯁ ꯃꯉꯥ ꯇꯔꯨꯛ ꯃꯖꯥꯡꯒꯤ
ꯑꯗꯨꯗꯤ ꯌꯦꯡꯉꯣꯅꯦ ꯀꯣꯡꯒꯣꯟ ꯀꯥꯡꯥꯡꯉꯦ ꯉꯥꯡꯉꯤ ꯑꯗꯨꯅ ꯑꯗꯨꯒꯤ ꯃꯇꯤꯛ ꯆꯥꯅ ꯇꯣꯂꯣꯞꯇꯨꯅ ꯂꯤꯁꯤꯡ ꯇꯔꯥ
ꯏꯁꯤꯡ ꯅꯤꯄꯥꯜ ꯐꯪꯉꯤ ꯏꯁꯤꯡ ꯅꯤꯄꯥꯥꯟ ꯐꯪꯉꯤ
ꯑꯗꯨꯅꯤ ꯑꯣꯖꯥꯁꯤꯡꯁꯤ ꯅꯩꯈꯥꯏꯕꯒꯤ ꯊꯕꯛꯅꯤ ꯑꯗ ꯑꯉꯥꯡ ꯐꯨꯕꯒꯤ ꯃꯣꯏ ꯀꯝꯄ꯭ꯂꯦꯟ ꯀꯝꯄ꯭ꯂꯦꯟ ꯀ ꯃꯌꯥꯝ ꯂꯥꯛꯑ
ꯑꯗꯨꯕ ꯈꯪꯗꯦꯅ ꯊ ꯀꯝ ꯇ
ꯈꯔ ꯂꯤꯡꯕ ꯁ꯭ꯀꯨꯜꯗ ꯄꯨꯈ꯭ꯔꯗꯤ ꯑꯃꯨꯛ ꯑꯣꯖꯥ ꯃꯔꯥꯡ ꯀꯥꯏꯅ ꯊꯝꯃꯒ ꯑꯃꯨꯛ ꯈꯔ ꯐꯕꯀꯣ
ꯈꯔ ꯐꯕ ꯁꯤ ꯂꯕꯥ ꯍꯥꯏꯁꯤ ꯕꯦꯠ ꯌꯥꯎꯋꯤ ꯌꯥꯎꯗꯦ ꯂꯣꯏꯕ
ꯑꯥ ꯇꯧꯋꯦ ꯇꯧꯋꯦ
ꯍꯥꯏꯗꯤ ꯍꯧꯖꯤꯛ ꯑꯩꯈꯣꯏꯒꯨꯝꯕ ꯑꯃꯝꯅ ꯄꯨꯒꯦ ꯍꯥꯏꯔꯨꯕ ꯃꯇꯝꯗ ꯐꯪꯗꯣꯏꯔꯤꯁꯦ ꯂꯩꯀꯥꯏꯒꯤ ꯁꯤꯨꯒꯨꯝꯕꯗꯣ ꯑꯗꯨꯅ ꯐꯪꯉꯅꯤ
ꯑꯗꯨ ꯄ꯭ꯔꯦꯃꯔꯤ ꯁ꯭ꯀꯨꯜꯒꯤ ꯑꯩꯅ ꯆꯠꯂꯨꯕꯗ ꯑꯗ ꯃꯣꯏ ꯂꯥꯛꯑꯦꯅꯦ ꯍꯦꯔꯤꯇꯦꯖꯀꯤꯒ ꯆꯠꯂꯨꯕ ꯃꯤ ꯌꯥꯎꯋꯦꯕꯀꯣ ꯑꯗ ꯑꯁ ꯃꯣꯏꯒꯤꯗꯤ ꯑꯣꯖꯥꯁꯦ ꯇꯦꯠ ꯇꯦꯠ ꯂꯥꯎꯕ ꯈꯟꯕꯗꯣ ꯍꯦꯔꯤꯇꯦꯖꯀꯤꯗꯤ ꯑ ꯑꯗꯨ ꯑꯣꯖꯥ ꯂꯧꯕ ꯃꯇꯝꯗ ꯑꯣꯖꯥꯁꯤꯡꯁꯦ ꯍꯥꯏꯗꯤ ꯃꯤꯁꯨ ꯌꯥꯝꯅ ꯂꯥꯛꯄꯒꯤ ꯑꯦꯛꯖꯥꯝꯁꯤꯁꯨ ꯑꯃ ꯔꯤꯇꯟ ꯐꯝꯍꯜꯂꯦꯌꯦ
ꯎꯝ
ꯔꯤꯇꯟ ꯐꯝꯍꯜꯂꯒ ꯕꯩꯕꯥ ꯂꯧꯔꯒ ꯈꯟꯕꯤꯗꯣ ꯑꯗꯨꯃꯥꯏꯅ ꯈꯜꯂꯤ ꯑ ꯇꯥꯛ ꯍꯣꯏ ꯑꯗꯨꯒ ꯗꯦꯃꯣꯁꯨ ꯑꯃꯨꯛ ꯆꯪꯍꯟꯕ
ꯎꯝ ꯄ꯭ꯔꯦꯃꯤꯌꯥꯒꯤꯅ ꯀꯃꯥꯏ ꯇꯧꯋꯤ ꯏꯆꯦ
ꯐꯦꯃꯤꯌꯥꯔꯒꯤꯁꯨ ꯆꯠꯂꯦ ꯍꯅꯨ ꯍꯅꯥꯒ ꯌꯥꯝ ꯂꯥꯛꯑꯦ ꯃꯣꯏꯒꯤꯁꯨ ꯗꯦꯃꯣ ꯇꯧꯍꯜꯂꯦ ꯑꯗꯒꯤ ꯈꯔ ꯑꯗꯨ ꯑꯗꯥ ꯍꯪꯉꯦ ꯑꯗꯨꯗ ꯑꯩꯩꯅ ꯈꯔ ꯆꯠ
ꯑꯣ ꯄꯦꯃꯤꯌꯥꯔꯒꯤꯁꯤ ꯄꯨꯡ ꯀꯌꯥꯗ ꯀ꯭ꯂꯥꯁ ꯂꯣꯏ ꯍꯥꯏꯒꯦ ꯃꯣꯏꯗ
ꯑꯗꯨꯝ ꯄꯨꯡ ꯑꯅꯤ ꯑꯍꯨꯝ ꯁ꯭ꯋꯥꯏꯗ ꯑꯗꯨꯝ ꯂꯣꯏꯔꯦ ꯁꯤꯒꯤ ꯀꯌꯥꯝ ꯀꯩꯔꯣꯝꯒꯤꯗꯣ
ꯎꯝ
ꯀꯌꯥꯝꯒꯩꯔꯣꯝ ꯆꯠꯇꯣꯏꯅꯦꯕ ꯅꯣꯏꯆꯦ ꯍꯣꯏꯒꯤ ꯂꯩꯂꯦꯞ ꯑꯗꯩ ꯈꯔ ꯆꯪꯁꯤꯜꯂꯒ ꯈꯣꯡꯅꯥꯡ ꯑꯃ ꯍꯧꯔꯝꯃꯅꯤ ꯈꯣꯡꯅꯥꯡꯗꯨꯗꯒꯤ ꯆꯪꯁꯤꯜꯂꯒ ꯃꯨꯁꯀꯣ ꯀꯩ ꯀꯥꯒꯕ ꯁꯤ ꯑꯗꯨꯝ ꯆꯥꯎꯋꯦ ꯃꯣꯏꯁꯨ ꯄꯩꯁꯥꯗꯣ ꯄꯤꯛꯑꯦꯕ
ꯄꯤꯛ ꯑꯦꯀꯣ ꯑꯗꯨꯗꯤ ꯍꯣꯏ ꯀꯌꯥ ꯑꯣꯏꯅꯣ ꯄꯩꯁꯥ
ꯑꯗꯣ
ꯄꯩꯁꯥ ꯀꯌꯥ ꯑꯣꯏꯒꯦ
ꯄꯩꯁꯥꯗꯣ ꯈꯪꯗ꯭ꯔꯦ ꯍꯥꯏꯔꯛꯇ꯭ꯔꯦꯕ ꯑꯗꯨ ꯃꯣꯏ ꯍꯥꯟꯅ ꯄꯨꯕ ꯃꯤꯁꯤꯡꯗꯨꯅ ꯍꯥꯏꯕꯗ ꯑꯗꯨꯝ ꯄꯤꯛꯑꯦ ꯍꯥꯏꯌꯦꯕ ꯂꯨꯄꯥ ꯂꯤꯁꯤꯡ ꯃꯔꯤ ꯃꯉꯥ ꯑꯗꯨꯏꯃꯨꯛꯇ ꯁꯥꯏ ꯈꯣꯠꯂꯦ
ꯑꯗꯨ ꯌꯥꯝꯇꯦꯀꯣ ꯏꯆꯦ
ꯑꯆꯧꯕ ꯀ꯭ꯂꯥꯁ ꯆꯪꯉꯒ ꯍꯥꯏꯗꯤ ꯈꯔꯕꯨꯗꯤ ꯑꯗꯨꯃꯥꯏꯅ ꯈꯔ ꯍꯦꯟꯕ ꯑꯗꯨ ꯁꯨꯝ ꯄꯨꯔꯛꯄ ꯑꯦꯛꯁꯄꯤꯔꯌꯦꯟꯁ ꯒꯤ ꯃꯇꯨꯡ ꯃꯇꯨꯡꯏꯟꯅ ꯄꯩꯁꯥ ꯍꯦꯟꯒꯠꯄꯤꯗꯣ
ꯑ ꯍꯣꯏ ꯍꯧꯖꯤꯛꯀꯥꯟ ꯑꯗꯨꯃꯥꯏ ꯌꯥꯝ ꯇꯧꯅꯩ꯫
ꯋꯥ ꯉꯥꯡꯕꯗ ꯅꯍꯥꯟꯒꯩꯗꯤ ꯃꯔꯩ ꯌꯥꯝ ꯀꯣꯟꯖꯕꯅꯤ ꯈꯟꯅꯔꯤ ꯀꯟꯅ꯫
ꯇꯥꯗꯤꯌꯦ꯫
ꯇꯥꯗꯕ꯭ꯔꯥ꯫
ꯇꯔꯕꯥ꯫
ꯑꯩꯅ ꯇꯥꯁꯟ ꯑꯣ ꯇꯥꯏꯌꯦ ꯇꯏꯌꯦ ꯏꯆꯦ꯫
ꯅꯦꯋꯥꯛ ꯑꯃꯨꯛ ꯅ ꯡꯅꯨꯡꯉꯥꯏꯇꯕ ꯍꯧꯔꯕ꯫
ꯅꯠꯇꯤ ꯏꯆꯦ ꯑꯩꯅ ꯇꯥꯗꯦ ꯍꯥꯏꯕꯗꯤ ꯈꯠꯅꯕ ꯇꯥꯗꯦ꯫
ꯑꯣ ꯅꯣꯏꯔꯣꯝꯗꯗꯤ ꯇꯥꯔꯣꯏ ꯑꯩ ꯊꯣꯡꯅꯥꯎ ꯍꯥꯡꯗꯣꯛꯄꯒꯤ꯫ ꯇꯥꯕ꯫
ꯑꯣ ꯑꯗꯨꯅꯦꯅꯦ ꯑꯩꯈꯣꯏꯔꯣꯝꯗꯗꯤ ꯇꯗꯤ ꯅꯛ ꯂꯩꯅꯗ꯭ꯔꫭ꯫
ꯑ ꯊꯣꯡ ꯂꯣꯟꯁꯤꯟꯕ ꯑꯣꯏꯕꯒꯤ ꯁꯥꯠ ꯑꯣꯏꯕꯗꯣ꯫ ꯑꯗ ꯑꯈꯣꯏ ꯊꯣꯡꯅꯥꯎ ꯍꯥꯡꯗꯣꯛꯑꯗꯤ꯫ ꯉꯥꯛꯅ ꯁꯥꯛꯅꯕꯁꯦ ꯂꯣꯏ ꯇꯥꯏꯌꯦꯕ꯫ ꯑꯗꯤ ꯃꯈꯥꯒꯤ ꯃꯤꯅꯁꯨ ꯊꯣꯡꯅꯥꯎ ꯃꯄꯥꯗ ꯐꯝꯃꯗꯤꯀꯣ꯫ ꯑꯩꯅ ꯃꯥꯏ ꯋꯥꯔꯤ ꯁꯥꯟꯅꯩꯁꯦ꯫ ꯍꯥꯏꯔꯤ ꯍꯥꯏꯕ꯫
ꯑꯩ ꯐꯤ ꯃꯌꯥꯝ ꯄꯩꯔ ꯂꯩꯕꯒꯤ ꯁꯨꯅꯤꯉꯥꯏ꯫
ꯑꯁ ꯑ ꯑꯩ ꯉꯁꯥꯏ ꯁꯨꯔꯨꯕꯩ ꯂꯧ꯫ ꯊꯨꯗꯦ ꯊꯨꯞꯇꯦ ꯑꯩꯅ ꯇꯩꯁꯦ ꯎꯝ ꯃꯣꯝꯄꯥꯛ ꯐꯤꯗꯛꯁꯤꯗꯅꯦ ꯊꯥꯖꯤꯜꯂꯒ ꯀꯨꯜꯂꯤꯁꯦ꯫
ꯅꯪꯒꯤꯗꯣ ꯌꯥꯝꯅ ꯊꯈꯥꯏ ꯍꯌꯦꯡ ꯈꯔ ꯁꯨꯗꯣꯛꯇ꯭ꯔꯗꯤ ꯁꯤꯗꯤ꯫
ꯎꯆꯤꯟ ꯅꯥꯆꯤꯟꯅ ꯂꯣꯏꯔꯦꯕ ꯀꯪꯗꯤ ꯀꯪꯍꯧꯗ꯭ꯔꯦ꯫
ꯉꯁꯤꯅ ꯈꯔ ꯉꯜꯂꯤꯀꫭ ꯏꯆꯦ ꯄꯨꯡ ꯆꯥꯛꯆꯥꯇꫭꯛꯄꯁꯦ꯫
ꯆꯥꯛ ꯉꯟꯅ ꯆꯥꯕ ꯀꯩꯅꯣ ꯇꯧꯕꯁꯤꯅ ꯑꯌꯥꯝꯕ ꯃꯇꯝꯁꯦ ꯏꯐꯪꯗꯤ ꯐꯪꯕ꯫
ꯑꯌꯨꯛ ꯑꯣꯏꯔꯁꯨ ꯅꯨꯡꯗꯥꯡ ꯑꯣꯏꯔꯁꯨ꯫ ꯅꯨꯡꯗꯥꯡ ꯅꯨꯡꯗꯤꯟꯗꯒꯁꯦ ꯈꯔ ꯊꯦꯡꯅ ꯄꯨꯡ ꯑꯃꯒꯗꯒ ꯆꯥꯛ ꯆꯥꯔꯦ ꯅꯨꯡꯊꯤꯟ ꯑꯝꯇ ꯂꯩꯇ꯭ꯔꯦ꯫
ꯂꯣꯏꯔꯦ ꯅꯨꯃꯤꯠ ꯀꫭꯟꯅꯔꯦ꯫
ꯉꯥꯍꯥꯛ ꯄꯣꯊꯥꯔꯤꯉꯩꯗ꯫
ꯎꯝ꯫ ꯆꯦ ꯃꫭꯏ ꯊꯥꯔꯁꯗꯦꯗꯥ ꯏꯠ ꯅꯤ ꯍꯥꯏꯕꯁꯤ ꯄꯨꯂꯞ ꯂꯥꯎꯊꯣꯛꯈ꯭ꯔꯕꫭ꯫
ꯈꯪ ꯑꯩꯗꯤ ꯑꯝꯐꯥꯎ꯫ ꯑꯁꯨ ꯌꯩꯊꯣꯛꯑꯦ ꯍꯥꯏꯕꯁꯨ ꯈꯪꯗꯦ ꯅꯣꯏ꯫ ꯅꯣꯏꯅ ꯍꯥꯏꯅꯔꯛꯄꯗꯣ ꯑꯗꯨꯗ ꯈꯛꯇꯅꯦ ꯑꯩꯅ ꯈꯪꯉꯁꯤ
ꯑꯣꯊꯣꯆꯦ ꯉꯁꯥꯏꯗꯣ ꯑꯩꯅ ꯍꯥꯏ ꯏꯇꯣ ꯍꯅꯤꯡ ꯅꯠꯇ꯭ꯔꯥ ꯍꯥꯏꯕ ꯃꯈꯣꯏꯅꯤꯩꯅꯦ ꯊꯣꯛꯣꯛꯗ ꯊꯣꯛꯅꯤ ꯍꯥꯏꯔꯛꯏ
ꯑꯣ ꯌꯩꯊꯣꯑꯝꯃꯥ ꯅꯤ ꯑꯗꯨꯗꯤ ꯀꯔꯤꯅꯣ ꯃꯣꯏ ꯏꯠꯄꯨ ꯌꯩꯊꯣꯛꯑꯦ
ꯎ
ꯑꯩ ꯑꯃꯨꯛ ꯐꯈꯣꯡꯦ
ꯎ ꯏ ꯑꯃꯨꯛ ꯇꯧꯔꯨꯛ ꯌꯥꯔꯅꯤ
ꯑꯗ꯭ꯔ ꯊꯝꯃꯒꯦ ꯑꯗꯨꯗꯤ ꯑꯃꯨꯛ ꯇꯧꯔꯛꯒꯦ
ꯍꯣꯏꯁꯦ ꯑꯗꯨꯝ ꯇꯧꯣꯏꯁꯦ
ꯍꯥ ꯎꯝ ꯎꯝ ꯇꯧꯁꯤꯜꯂꯁꯦ
ꯎꯝ